ꯍꯜꯂꯣ
ꯍꯣꯏ ꯇꯥꯏ
ꯋꯥ ꯀꯥꯟꯅ ꯉꯥꯡꯉꯣ ꯊꯕꯛ ꯁꯨꯕ꯭ꯔꯥ
ꯊꯕꯛ ꯁꯨꯗꯦ ꯑꯦꯟꯁꯥꯡ ꯊꫭꯡꯔꯒ ꯂꯩ
ꯀ꯭ꯔꯤ ꯏꯟꯁꯥꯡ ꯊꯣꯝꯕ꯭ꯔꯥ
ꯌꯦꯅꯦ
ꯑꯁ ꯀꯔꯤꯅꯣ ꯃꯣꯔꯅꯤꯡꯗ ꯌꯦꯟ ꯊꯣꯡꯉꯒ ꯆꯥꯔꯁꯤꯕꯣ
ꯍꯣꯏ ꯑꯩꯈꯣꯏ ꯐ꯭ꯔꯦꯟꯁꯤꯡꯅ ꯂꯧꯔꯛꯄ ꯑꯗꯨꯒꯤꯅꯤ
ꯅꯪ ꯑꯦꯌꯔꯕꯥꯠꯀꯨꯝꯕ ꯄꯥꯏꯕ꯭ꯔꯥ
ꯍꯣꯏ ꯑꯦꯌꯔꯕꯥꯠꯅꯤꯅꯦ
ꯑꯦꯌꯔꯕꯥꯠ ꯄꯥꯏꯒꯅꯨ ꯍꯥꯏꯗꯦ ꯅꯪ ꯈꯪꯗ꯭ꯔꯣ
ꯐꯖꯅ ꯇꯥꯗ꯭ꯔꯕꯣ
ꯎꯝ
ꯑꯗꯨꯗꯤ ꯉꯥꯏꯈꫭ
ꯑꯦꯌꯔꯕꯥꯠꯒꯨꯝꯕ ꯄꯥꯏꯒꯅꯨ ꯍꯥꯏꯌꯦ ꯇꯥꯕ꯭ꯔꯣ ꯎꯝ ꯍꯧꯖꯤꯛꯇꯤ ꯁꯦꯡꯅ ꯇꯥꯏ ꯅꯪ ꯑꯦꯌꯔꯕꯥꯠꯒꯨꯝꯕ ꯄꯥꯏꯒꯅꯨꯀꯣ ꯆꯥꯗ꯭ꯔꯤꯌꯦ ꯑꯦꯌꯔꯕꯥꯠꯒꯨꯝꯕ ꯄꯥꯏꯔꯗꯤ ꯕꯦꯔꯥꯂꯥꯛꯒꯟꯕꯅꯦ ꯎꯝ ꯊꯦꯡꯈ꯭ꯔꯦ ꯈꯪꯍꯥ ꯂꯩꯔꯗꯤ ꯆꯥꯔꯅꯤ
ꯍꯧꯖꯤꯛ ꯄꯠ ꯇꯨꯝꯈꯔꯕꫭ
ꯍꯥꯏ ꯇꯨꯝꯗꯤꯍꯦ ꯑꯗꯨꯝ ꯐꯃꯨꯡꯗ ꯍꯤꯞꯄ꯭ꯔꯒ ꯂꯩꯕꯅꯦ ꯆꯥꯛ ꯉꯥꯏꯅ ꯑꯁ ꯆꯥꯛꯇꯣ ꯏꯁꯇꯤꯝ ꯇꯧꯔꯤꯕ ꯑꯗꯨꯒꯤ ꯉꯥꯏꯔꯒ
ꯑꯣ
ꯃꯨꯡꯗ ꯍꯤꯞꯂꯤꯕꯅꯦ
ꯑ ꯑꯗꯨꯗꯤ ꯐꯥꯏ
ꯅꯪꯗꯤ ꯉꯁꯤ ꯀꯔꯤ ꯀꯔꯤ ꯊꯕꯛ ꯇꯧꯒꯦꯔꯥ
ꯑꯁ ꯉꯁꯤ ꯑꯩ ꯊꯕꯛ ꯇ
ꯍꯥꯥ
ꯍꯧꯖꯤꯛ ꯊꯕꯛ ꯆꯠꯀꯅꯤꯕ
ꯑꯣ ꯑꯣ ꯃꯄꯥꯟꯂꯣꯝꯗ ꯂꯩꯕ꯭ꯔꯣ ꯅꯪ
ꯍꯣꯏ ꯃꯄꯥꯟꯗꯅꯤ ꯑꯗꯨꯏꯅꯤ
ꯐꯩ ꯌꯥꯝ ꯐꯩ
ꯐꯩꯗꯦ ꯈꯪꯗꯔꯦ
ꯎꯝ ꯄꯩꯁꯥ ꯐꯖꯅ ꯇꯥꯟꯔꯒ ꯂꯩꯕ ꯃꯥꯜꯂꯦꯀꯣ
ꯎꯝ ꯄꯩꯁꯥ ꯇꯥꯟꯅꯒ ꯌꯨꯝ ꯊꯣꯛꯂꯑꯃꯅꯤ
ꯑꯆꯥꯄꯣꯠ ꯄꯨꯔꯛꯑꯣ ꯀꯣ ꯅꯣꯏ ꯂꯥꯛꯄ ꯗ
ꯍꯣꯏ ꯑꯗꯨꯝ ꯄꯥꯎ ꯐꯥꯎꯅꯔꯒ ꯂꯩꯏ ꯍꯣꯏ ꯑꯗꯨꯝ ꯄꯥꯎ ꯐꯥꯎꯅꯔꯒ ꯂꯩꯔꯗꯤ ꯀꯩꯁꯨ ꯀꯥꯏꯗꯦꯀꯣ
ꯀꫭꯠ ꯔꯣꯝꯗ ꯂꯥꯛꯀꯦꯔꯥ
ꯍꯣꯏ ꯍꯣꯏ ꯑꯩ ꯃꯅꯤ ꯑꯥ ꯑꯩꯁꯨ ꯂꯥꯛꯀꯅꯤ ꯍꯣꯏ
ꯑꯦꯌꯥ꯭ꯔꯄꯣ꯭ꯔꯠꯇ ꯉꯥꯏꯔꯝꯕ ꯇꯥꯔꯦ ꯑꯆꯥꯄꯣꯠ ꯄꯨꯔꯛꯄ ꯉꯥꯏꯕꯗꯣ
ꯑꯥ ꯍꯥ
ꯄꯨꯔꯛꯇ꯭ꯔꯗꯤ ꯌꯥꯗꯦꯀꯣ
ꯄꯨꯔꯛꯀꯅꯤ ꯍꯦ ꯅꯈꯣꯏꯅ ꯉꯥꯏꯕꯤ ꯉꯥꯏꯒꯦ ꯍꯥꯏꯔꯗꯤ
ꯉꯥꯏꯔꯦ ꯂꯣꯏꯔꯦ ꯉꯥꯏꯕꯗꯤ ꯀꯩꯁꯨ ꯅꯠꯇꯦ ꯑꯩꯒꯤꯗꯤ
ꯑꯥ
ꯑꯁ ꯆꯥꯛ ꯂꯝ ꯈꯔꯦꯍꯦ
ꯎꯝ ꯊꯦꯡꯉꯦꯅꯦ ꯅꯈꯣꯏ ꯆꯥꯛ
ꯎꯝ ꯊꯦꯡꯒꯔꯦ ꯑꯩꯗꯣ ꯆꯥꯛ ꯆꯥꯔꯔꯣꯏ ꯍꯥꯏꯅ ꯂꯩꯕꯅꯦꯕ ꯑꯗꯣ ꯍꯣꯁꯄꯤꯇꯥꯜ ꯆꯠꯅꯤꯡꯉꯥꯏ ꯑꯃꯨꯛ ꯂꯩꯕ ꯑꯗꯨꯒꯤ ꯑꯗꯨꯗꯒꯤ ꯈꯨꯗꯥꯛꯇ ꯑꯃꯨꯛ ꯊꯣꯡꯕꯒꯨꯝ ꯍꯣꯁꯄꯤꯇꯥꯜ ꯆꯠꯄꯗ ꯆꯥꯛ ꯆꯥꯗ꯭ꯔꯗꯤ ꯉꯝꯃꯣꯏꯕ ꯑꯗꯨꯒꯤ
ꯑꯣ ꯀꯅꯥ ꯅꯥꯕ ꯂꯩꯕ꯭ꯔꯥ
ꯃꯤ ꯅꯥꯕ ꯂꯩꯇꯦ ꯁꯤꯛꯅꯦꯆꯔ ꯁꯤ ꯃꯦꯗꯤꯀꯦꯜ ꯑꯣꯐꯤꯁꯔꯒꯤ ꯁꯤꯒꯅꯦꯆ꯭ꯔꯗꯨ ꯂꯧꯕ ꯆꯠꯅꯤꯡꯉꯥꯏ ꯂꯩꯕ ꯑꯗꯨꯒꯤ
ꯑꯣ ꯑꯗꯨꯨꯗꯤ ꯌꯥꯝ ꯐꯔꯦꯀꯣ
ꯈꯪꯗꯦꯗ ꯑꯩꯒꯤ ꯀꯥꯖꯤꯟ ꯑꯃ ꯃꯥꯗꯣ ꯑꯦꯟ ꯁꯤ ꯁꯤ ꯌꯥꯎꯒꯦ ꯍꯥꯏꯕꯀꯣ
ꯑꯣ
ꯑꯗꯨꯒꯤ ꯃꯦꯗꯤꯀꯦꯜ ꯑꯣꯐꯤꯁꯔꯒꯤ ꯁꯤꯒꯅꯦꯆꯔꯅꯦ ꯑꯗꯨꯒ ꯒ꯭ꯔꯦꯖꯨꯋꯦꯠ ꯑꯣꯐꯤꯁꯔꯒꯤ ꯁꯤꯒꯅꯦꯆꯔꯅꯤ ꯑꯗꯨ ꯌꯥꯝ ꯆꯪꯕ ꯑꯗꯨ
ꯑꯣ
ꯂꯍꯧꯕ ꯆꯠꯁꯦ ꯍꯥꯏꯕ ꯑꯥ ꯖꯤꯅꯤꯝꯁ
ꯑꯣ ꯐꯖꯅ ꯍꯣꯠꯅꯔꯗꯤ ꯑꯗꯨꯝ ꯊꯣꯛꯂꯅꯒꯅꯤ
ꯈꯪꯗꯦꯗꯥ ꯑꯗꯨ ꯑꯦꯟꯁꯤꯁꯤꯗꯤ ꯌꯥꯎꯕ ꯑꯗꯨꯝ ꯌꯥꯔꯦ ꯑꯗꯣ ꯑꯁꯦꯡꯕ ꯀꯗꯥꯏꯗ ꯌꯥꯕ꯭ꯔꯥ ꯌꯥꯗꯕ꯭ꯔꯥꯗꯣ ꯈꯪꯗ꯭ꯔꯦ
ꯑꯣ ꯅꯣꯡꯃꯗꯤ ꯀꯣꯏꯕ ꯆꯠꯁꯦꯀꯣ ꯑꯗꯨꯗꯤ
ꯆꯠꯁꯦ ꯆꯠꯁꯦ ꯂꯥꯛꯇ ꯅꯪ ꯑꯩ ꯗꯤꯁ ꯌꯔ ꯑꯥ ꯀꯔꯤ ꯅꯨꯃꯤꯠꯇ ꯂꯥꯛꯀꯔ ꯅꯪ
ꯑꯩ ꯅꯦꯛꯁ ꯏ꯭ꯌꯔ ꯆꯍꯤ ꯑꯅꯤ ꯁꯤꯗ ꯂꯩꯔꯒ ꯎ ꯅꯦꯛꯁ ꯏꯌꯥꯔ ꯂꯥꯛꯀꯅꯤ
ꯑꯣ ꯑꯩꯁꯨ ꯅꯦꯛꯁ ꯌꯔꯗꯤ ꯃꯄꯥꯟ ꯆꯠꯈꯔꯅꯤ
ꯑꯁ ꯑꯣ ꯑꯗꯨꯝ ꯆꯠꯂꯒ ꯍꯜꯂꯛꯄ ꯃꯇꯝꯗ ꯆꯠꯂꯁꯨ ꯌꯥꯏꯅꯦꯀꯣ
ꯍꯣꯏ ꯍꯣꯏ ꯍꯣꯏ ꯍꯣꯏ ꯌꯥꯏ ꯆꯥꯄꯣꯠꯗꯤ ꯀꯥꯎꯒꯅꯨꯀꯣ ꯑꯩ ꯂꯩꯇꯔ꯭ꯁꯨ ꯅꯪ ꯂꯩꯐꯝꯒꯤ ꯑꯆꯥꯄꯣꯠ ꯄꯨꯔꯛ ꯑꯣ
ꯎꯝ
ꯇꯥꯏꯍꯦ
ꯀꯅꯥ ꯀꯅꯥ ꯂꯩꯃꯤꯟꯕ꯭ꯔꯣ
ꯏꯊꯪꯇ ꯂꯩꯕꯅꯦ ꯑꯩ
ꯑꯣ ꯖꯦꯉꯝ ꯅ ꯈꯪꯕ꯭ꯔ
ꯅꯪꯗꯤ ꯃꯔꯨꯞꯁꯤꯡꯒ ꯂꯩꯃꯤꯟꯅꯔꯝꯒꯅꯤꯀꯣ
ꯍꯣꯏ ꯑꯩꯒꯤ ꯃꯔꯨꯞꯁꯦ ꯌꯦꯡꯝꯂꯣꯡ ꯅꯣꯏ
ꯈꯪꯉꯤꯅ ꯑꯩꯈꯣꯏ ꯔꯦꯅꯦꯅꯦ ꯃꯥꯅ ꯃꯈꯥꯗ ꯂꯩꯕ ꯑꯩꯅ ꯃꯊꯥꯛꯇ ꯂꯩꯕ ꯅꯣꯏ ꯈꯨꯟ ꯆꯞ ꯃꯥꯟꯅꯕ꯭ꯔꯥ
ꯍꯣꯏ ꯃꯥꯅ ꯄꯤꯕꯅꯦ ꯅꯪꯁꯨ
ꯌꯥ
ꯎꯝ ꯑꯗꯨ ꯇꯧꯋꯦ ꯑꯗꯨ ꯇꯧꯋꯦ ꯑꯗꯨ
ꯌꯥꯏꯍꯦ ꯃꯥ ꯃꯥꯒꯤ ꯊ꯭ꯔꯨꯗꯒꯤ ꯅꯪ ꯆꯪꯕ꯭ꯔꯥ
ꯍꯣꯏ ꯃꯥꯅ ꯑꯩꯉꯣꯟꯗꯁꯨ ꯍꯥꯏꯔꯛꯄ ꯑꯗꯨꯒꯤꯅꯤ
ꯑꯁ ꯑꯩꯈꯣꯏꯅꯁꯨ ꯍꯥꯏꯔꯤꯁ ꯃꯉꯣꯟꯗ ꯐꯥꯔꯁ ꯑꯗꯨꯗꯤ ꯃꯥꯁꯨ ꯊꯥꯖꯗꯕꯅꯦꯕ ꯇꯧꯗꯕꯅꯤ ꯑꯗꯣ ꯒꯟꯙꯤꯒꯤ ꯃꯀꯣꯛꯇꯣ ꯎꯕ ꯍꯧꯔꯒ ꯃꯥꯗꯣ ꯏꯟꯇꯔꯦꯁ ꯌꯥꯝ ꯂꯩꯈ꯭ꯔꯦꯕ
ꯃꯥꯕꯨꯁꯨ ꯑꯩꯥꯏꯕꯨꯜ ꯈꯟꯖꯤꯛ ꯈꯟꯖꯤꯛ ꯅꯨꯡꯗꯥꯡ ꯑꯗꯨꯝ ꯀꯣꯜ ꯇꯧꯔꯒ ꯌꯥꯏ
ꯎꯝ ꯑꯗꯨꯝ ꯇꯧꯅꯤ ꯃꯥꯗꯣ ꯃꯍꯥꯎꯗꯣ ꯃꯍꯥꯎꯗꯣ ꯈꯪꯈ꯭ꯔꯦꯕ ꯏꯛꯅꯣꯔ ꯇꯧꯕ ꯉꯝꯗ꯭ꯔꯤꯕ ꯃꯥꯗꯣ ꯀꯣꯛ ꯇꯥꯡꯕꯗꯣ ꯎꯕꯅꯤꯅ
ꯍꯣꯏ
ꯑ
ꯎꯝ
ꯌꯥꯝ ꯐꯕꯅꯦ ꯄꯤꯁꯦ
ꯎꯝ
ꯑꯁꯦ ꯑꯩꯈꯣꯏꯗꯅ ꯁꯨ ꯅꯣꯏ ꯈꯨꯨꯜꯒꯤ ꯃꯤꯗꯛ ꯉꯝ ꯂꯧꯅ ꯗꯨꯒ
ꯑꯣ ꯑꯩꯁꯨ ꯂꯥꯛꯄꯅꯦ ꯃꯥꯒꯤ ꯑ ꯃꯥꯒꯤ ꯔꯦꯟꯗꯣ ꯑꯩꯁꯨ ꯂꯥꯛꯄꯅꯦ ꯅꯪ ꯎꯔꯝꯒꯦꯗ ꯎꯔ ꯈꯪꯗ꯭ꯔꯦ
ꯈꯪꯗꯦ
ꯂꯥꯁ ꯏꯌꯥ꯭ꯔꯁ ꯂꯥꯁ ꯏꯌꯥꯔꯁꯨ ꯂꯥꯛꯑꯦ ꯖꯦꯅꯋꯥꯔꯤꯗꯔ ꯑꯦ
ꯑꯧ ꯑꯩ ꯂꯩꯇ꯭ꯔꯤꯌꯦ ꯑꯗꯨꯝ ꯑꯗꯨ ꯃꯇꯝꯗ ꯑꯩꯗꯤ ꯃꯦꯗꯒꯤ ꯂꯥꯛꯄꯅꯤ ꯁꯤꯗ
ꯑꯣ ꯑꯗꯨꯒꯤ ꯑꯣꯏꯔꯝꯒꯅꯤ
ꯎꯝ ꯆꯥꯛ ꯆꯥꯔꯒ ꯐꯣꯟ ꯇꯧꯔꯍꯦ ꯑꯩꯗꯤ ꯆꯥꯛ ꯂꯥꯝꯃꯟꯕꯒꯤ
ꯀꯔꯤ ꯏꯟꯁꯥꯡꯅꯣ
ꯎꯁꯣꯏꯗꯣ ꯍꯟꯗꯛ ꯍꯟꯗꯛ ꯑꯅꯧꯕ ꯊꯣꯛꯄꯗꯣ ꯃꯊꯥꯏ ꯃꯊꯟ ꯇꯥꯍꯧꯕꯅꯨ
ꯑ ꯑꯩꯈꯣꯏꯗꯤ ꯑꯗꯨꯒꯨꯝꯕ ꯆꯥꯕ ꯐꯪꯗꯦꯅꯦ ꯐꯪꯂꯁꯨ ꯅꯔꯤꯁ ꯁꯣꯂꯦꯠ ꯆꯥꯝꯃꯗ ꯃꯉꯥ ꯈꯛꯇꯅꯦ ꯄꯤꯁ
ꯑꯣ ꯁꯤꯗꯁꯨ ꯑꯗꯨꯝ ꯇꯧꯋꯦ ꯍꯟꯗꯛꯇꯤ
ꯌꯨꯝꯗ ꯊꯥꯔꯛꯄꯒꯤ ꯑꯗꯨꯝ ꯆꯥꯕ ꯐꯪꯕꯅꯦ
ꯑꯣ ꯑꯗꯨꯗꯤ ꯌꯥꯝ ꯇꯥꯡꯉꯦꯀꯣ
ꯇꯥꯡꯉꯦ
ꯎꯝ ꯎꯝ ꯎꯝ
ꯅꯣꯏꯅ ꯅꯣꯏ ꯅꯣꯏ ꯃꯐꯝꯗꯗꯤ ꯌꯥꯝ ꯐꯪꯉꯣꯏ ꯁꯤꯗ ꯀꯔꯤꯁꯨ ꯐꯪꯗꯦ ꯑꯗꯨꯝ ꯐꯪꯉꯁꯨ ꯌꯥꯝ ꯇꯥꯡꯉꯦ
ꯁꯤꯗꯤ ꯐꯪꯅꯤ ꯐꯪꯉ ꯅꯪꯅ ꯃꯔꯨꯞ ꯅꯨꯄꯥ ꯑꯃꯗ ꯂꯧꯕ ꯆꯠꯁꯦ ꯍꯥꯏꯔꯒ ꯇꯜꯂꯦ ꯍꯥꯏ
ꯑꯣ ꯃꯥꯗꯣ
ꯑꯥꯗꯒꯤꯔꯤ ꯂꯩꯕꯅꯤꯅꯀꯣ ꯑꯁꯤ ꯍꯧꯕ ꯃꯐꯝ ꯂꯩꯕ ꯑꯁꯤꯗ ꯑꯗꯨꯗꯤ ꯆꯠꯁꯦ ꯍꯥꯏꯔꯒ ꯇꯜꯂꯦ ꯍꯥꯏꯌꯦꯦ
ꯐꯖꯅ ꯍꯥꯏꯌꯣ ꯑꯗꯣ ꯃꯥꯗ ꯆꯠꯀꯅꯤ
ꯃꯥ ꯅꯨꯄꯤ ꯀꯤ ꯃꯜꯂꯤꯗ
ꯍꯥ
ꯃꯥꯅ ꯒꯔꯜ ꯐ꯭ꯔꯦꯟꯕꯨ ꯀꯤꯕ ꯃꯥꯜꯂꯦꯕ ꯅꯨꯄꯤ ꯈꯣꯏꯒ ꯆꯠꯃꯤꯟꯅꯕ
ꯅꯨꯄꯥ ꯌꯥꯝ ꯊꯣꯛꯄ ꯃꯥꯜꯂꯒ ꯍꯣꯃꯣꯅꯤ ꯃꯥꯗꯣ
ꯑꯗꯨꯒꯤ ꯅꯥꯠꯇꯦꯃ ꯏꯟꯇꯔꯦꯁ ꯂꯩꯇ꯭ꯔꯗꯤ ꯀꯣ ꯆꯨꯞ ꯆꯨꯞ ꯆꯠꯂꯔꯣꯏ ꯑꯩꯈꯣꯏ ꯈꯨꯟꯗꯁꯨ ꯑꯗꯨꯝ ꯇꯧꯕꯅꯦ ꯃꯥ
ꯃ ꯅꯨꯄꯤꯕꯨ ꯀꯤꯕꯩꯅꯦ
ꯑꯦ ꯃ ꯅꯨꯄꯤꯗꯤ ꯀꯔꯤꯁꯨ ꯅꯠꯇꯦ
ꯎꯝ ꯑꯩ ꯈꯪꯅ
ꯃꯥ ꯅꯨꯄꯤꯕꯨ ꯅꯪ ꯈꯪꯕ꯭ꯔꯥ
ꯈꯪꯗꯦ ꯑꯗꯨꯕꯨ ꯃꯥ ꯁꯁꯄꯦꯛ ꯇꯧꯒꯟꯕꯗꯣ ꯑꯗꯨꯝ ꯇꯧꯋꯦꯕ ꯃ ꯅꯨꯄꯤꯗꯣ
ꯃꯥ ꯅꯨꯄꯤꯗꯤ
ꯍꯥꯏ ꯁ꯭ꯀꯨꯜꯒꯤ ꯀ꯭ꯂꯥꯁ ꯃꯠ ꯇꯧꯔꯒ ꯑꯗꯨꯝ ꯀꯥꯃꯤꯟꯅꯔꯛꯏꯕ ꯑꯗꯨꯒ ꯃꯅꯥꯛ ꯃꯅꯥꯛꯇꯗꯤ ꯁꯤꯁꯣ ꯏꯟꯁꯥꯡ ꯍꯥꯎꯕꯒꯨꯝꯕ ꯆꯥꯔꯗꯤ ꯑꯩꯈꯣꯏꯗꯤ ꯑꯗꯨꯝ ꯃꯔꯛ ꯃꯔꯛ ꯆꯥꯃꯤꯟꯅꯔꯤꯕ
ꯑꯣ ꯃꯥꯁꯨ ꯆꯥꯛ ꯊꯣꯡꯕꯁꯨ ꯍꯩꯕꯅꯦ
ꯑꯩꯅ ꯆꯥꯛ ꯑꯗꯨꯗ ꯃꯣꯏ ꯔꯨꯝꯗ ꯆꯪꯔꯒ ꯆꯥꯛ ꯌꯦꯟꯁꯥꯡ ꯊꯣꯡꯉꯒ ꯂꯩꯕ ꯃꯥꯒꯤ ꯒꯔꯜ ꯐ꯭ꯔꯦꯟꯅ ꯆꯁꯄꯦꯛ ꯇꯧꯕ ꯑꯥ
ꯗꯨꯗꯒꯤ ꯈꯪꯉꯦꯕ
ꯂꯥꯁ ꯏꯌꯥꯔꯗꯣ ꯃꯥꯒꯤ ꯒꯔꯜ ꯐ꯭ꯔꯦꯟ ꯂꯥꯛꯄꯅꯦ ꯑꯗꯨ
ꯎꯝ
ꯅꯪꯁꯨ ꯈꯪ ꯈꯪꯅꯤ
ꯈꯪꯉ ꯑꯁ ꯃꯥꯥ ꯒꯔꯜ ꯐ꯭ꯔꯦꯟꯗꯣ ꯗꯨꯝ ꯗꯨꯝ ꯂꯥꯛꯑꯦ
ꯎꯝ ꯀꯪꯕꯅꯦ
ꯎꯝ ꯃꯉꯣꯟ ꯀꯩ ꯍꯥꯏꯅ ꯑꯍꯟꯅꯤ ꯍꯥꯏꯅ
ꯈꯔꯗꯤ ꯑꯍꯟ ꯑꯣꯏꯔꯝꯒꯅꯤ
ꯎꯝ ꯍꯥꯏꯔꯛ ꯃꯥꯅ
ꯎꯝ ꯎꯝ ꯑꯩꯈꯣꯏ ꯈꯨꯟꯗꯒꯤ ꯉꯥꯎꯔꯛꯄꯅꯦ ꯃꯥꯗꯣ
ꯑꯥ
ꯇꯤꯆꯔ ꯇꯧꯕꯩꯕ ꯃꯥꯗꯣ ꯑꯩ ꯑꯩꯈꯣꯏ ꯈꯨꯟꯗ
ꯑꯣ ꯑꯣ ꯍꯟꯗꯛꯇꯤ ꯃꯥ ꯈꯨꯟꯗ ꯂꯩꯈ꯭ꯔꯦꯀꯣ
ꯍꯥ
ꯑꯇꯨꯕ ꯑꯃ ꯂꯩ ꯌꯥꯝ ꯈꯥꯕ ꯑꯃ
ꯇꯥꯗꯦ ꯑꯃꯨꯛꯀꯥ ꯍꯥꯏꯌꯣ
ꯍꯟꯗꯛꯇꯤ ꯃꯥ ꯃꯥ ꯈꯨꯟꯗ ꯂꯩꯔꯈ꯭ꯔꯦꯀꯣ ꯅꯨꯄꯤꯗꯣ
ꯑꯣ ꯃꯥ ꯎꯝ ꯃꯣꯏ ꯈꯨꯟꯗ ꯀꯔꯤ ꯊꯕꯛꯔꯥ ꯇꯧꯕꯅꯦ ꯃꯥ ꯁꯨ ꯁꯨꯂꯨꯜꯗ ꯐꯝꯕꯗꯣ ꯑꯗꯨꯝ ꯇꯧꯕꯅꯦ
ꯈꯪꯗꯦꯅ
ꯁꯂꯨꯜꯗ ꯌꯥꯝ ꯇꯣꯏꯅ ꯆꯠꯄꯅꯦ
ꯃꯥꯒꯤ ꯁꯦꯂꯨꯟꯗꯣ
ꯁꯥꯎꯅꯤꯡꯉꯦ ꯑꯩꯗꯤ ꯍꯧꯖꯤꯛ
ꯀꯔꯤꯒꯤ
ꯃꯤ ꯆꯥꯛ ꯆꯥꯔꯤ ꯉꯩꯗ ꯈꯣꯈꯥ ꯈꯣꯈꯥ ꯇꯧꯔ ꯂꯩ
ꯀꯩꯅꯣ ꯍꯥꯏꯌ‌ꯣꯅꯦ
ꯑꯗꯨ ꯁꯥꯡꯅ ꯑꯩꯗꯣ ꯍꯥꯏꯅꯤꯡꯅꯕ ꯃꯥꯅ ꯑꯗꯨꯝ ꯒꯦꯟꯇꯥꯁꯨ ꯍꯥꯏꯅ ꯂꯩꯅꯦ ꯑꯗꯨꯝ ꯇꯧꯍꯜꯂꯦ ꯁꯦꯡꯕ ꯑꯩꯗꯤ ꯑꯗꯨꯒꯨꯝꯕꯗꯨ ꯄꯥꯛ ꯍꯥꯏꯅꯤꯡꯗꯦꯕ ꯃꯣꯏꯅ ꯒꯦꯟ ꯒꯦꯟ ꯇꯥꯔꯁꯅꯨ ꯍꯥꯏꯅ ꯂꯩꯕꯅꯦꯕ ꯑꯗꯨꯗꯨꯒꯤ ꯌꯦꯟ ꯇꯥꯔꯗꯤ
ꯑꯗꯨꯒꯤꯅꯦ ꯔꯦꯟ ꯂꯩꯃꯤꯟꯅꯕꯗꯤ ꯑꯗꯨꯝ ꯌꯦꯟ ꯇꯥꯅꯕ ꯑꯗꯨ ꯄꯥꯕ ꯎꯝ
ꯅꯨꯄꯤ ꯉꯥꯛꯇꯅꯦ ꯑꯗꯨ ꯑꯟꯗꯔꯁꯇꯦꯟꯗꯤꯡ ꯂꯩꯕ ꯌꯥꯏꯅ ꯍꯥꯏꯗ꯭ꯔꯁꯨ ꯑꯗꯨ ꯇꯧꯋꯦ ꯑꯗꯥ ꯇꯧꯋꯦ ꯍꯥꯏꯗ꯭ꯔꯁꯨ ꯗꯨ ꯗꯨꯝ ꯃꯦꯟ ꯇꯥꯕ ꯌꯥꯏꯅ ꯃꯤꯝ ꯃꯁꯥꯥ ꯃꯁꯥꯥꯅ
ꯍꯣꯏ ꯍꯣꯏ ꯅꯪꯅ ꯍꯥꯏꯕ ꯆꯨꯝꯃꯦ
ꯑꯗꯨꯝ ꯇꯧꯗꯦꯕ ꯑꯗꯨ ꯑꯣꯏꯔꯗꯤ ꯀꯩꯁꯦ ꯁꯤꯃꯔ ꯁꯤ ꯃꯆꯥ ꯃꯆꯥ ꯃꯔꯝꯒꯤ ꯈꯟꯅꯕꯒꯨꯝꯕ ꯇꯧꯕꯗꯣ ꯑꯩꯗꯣ ꯄꯥꯝꯗꯕ ꯃꯥꯅ ꯑꯃꯨꯛꯊꯟꯗꯅꯦ ꯗꯥꯁꯅ ꯍꯥꯏꯔꯒ ꯁꯨꯛꯀꯦꯟꯉꯦ ꯇꯥꯗꯦ
ꯎꯝ ꯅꯪꯅ ꯍꯥꯏꯕꯁꯨ ꯆꯨꯝꯃ‌ꯦ
ꯌꯥꯝ ꯁꯥꯎꯅꯤꯡꯉꯦ ꯌꯦꯟꯁꯥꯡ ꯍꯥꯎꯇꯕ ꯅꯨꯃꯤꯗꯗꯤ ꯑꯗꯨꯃꯥꯏ ꯇꯥꯁꯦꯀꯣ
ꯐꯨꯔꯛꯀꯅꯤ ꯍꯥꯏꯌ‌ꯣ
ꯎꯝ ꯇꯜꯂꯦ
ꯅꯣꯡꯃꯗꯤ ꯊꯦꯡꯅꯔꯦꯀꯣ ꯃꯤꯌꯥꯝ
ꯍꯣꯏ ꯆꯥꯛ ꯆꯔꯥ ꯑꯃ ꯁꯥꯥꯁꯦ
ꯍꯣꯏ ꯊꯦꯡꯅꯔꯒ ꯀꯣꯏꯕꯁꯨ ꯆꯠꯆꯩ ꯃꯌꯥꯝ
ꯆꯠꯁꯦ ꯆꯠꯁꯦ
ꯎ ꯌꯦꯦꯡꯒꯥꯝ ꯅꯨꯡꯁꯨ ꯀꯣꯏ ꯆꯥꯠꯄ ꯏꯟꯇꯔꯦꯁ ꯂꯩꯕꯅꯦ ꯃꯥꯁꯨ
ꯎꯝ ꯂꯩꯥꯕꯅ‌ꯦ
ꯑꯩꯈ‌ꯣꯏ ꯈꯨꯟꯅ ꯂꯥꯏꯕ ꯃꯇꯝ ꯑꯩꯁ
ꯅꯣꯏ ꯅꯨꯄꯥ ꯃꯁꯦꯟꯗꯤ ꯀꯣꯏꯕ ꯌꯥꯝ ꯆꯥꯅꯤꯡꯉꯕꯅꯤ ꯑꯩꯈꯣꯏꯗ ꯅꯨꯄꯤ ꯑꯣꯏꯝꯅꯤꯅꯀꯣ ꯑꯗꯨꯒ ꯃꯥ ꯒꯔꯜ ꯐ꯭ꯔꯦꯟꯁꯨ ꯂꯩꯔꯕꯅꯤꯅ ꯈꯔ ꯔꯤꯁꯇ꯭ꯔꯤꯁꯟꯁꯨ ꯂꯩꯗꯅ
ꯎꯝ
ꯑꯗꯨꯅꯤ
ꯎꯝ ꯅꯨꯄꯥ ꯅꯨꯄꯤ ꯎꯝ ꯑꯗꯨꯝ ꯑꯣꯏꯕ ꯃꯇꯝꯗ ꯀꯣꯏꯄ ꯑꯗꯨꯝ ꯆꯠꯄ ꯅꯤꯡꯕ ꯆꯠꯄ ꯆꯠꯄ ꯑꯗꯨ ꯅꯨꯡꯉꯥꯏꯌ‌ꯦ ꯌꯨꯝ ꯄꯥꯟꯅꯗꯤ ꯑꯗꯨꯝ ꯐꯪꯉꯔꯣꯏꯕ ꯑꯃꯨꯛꯀ
ꯎꯝ ꯑꯗꯨ
ꯁꯤꯒꯤ ꯃꯇꯝꯗ ꯑꯗꯨꯝ ꯅꯨꯡꯉꯥꯏꯒꯗꯕꯅꯤ
ꯑꯣ ꯅꯪ ꯍꯧꯖꯤꯛ ꯀꯗꯥꯏ ꯊꯕꯛ ꯆꯠꯂꯒ ꯂꯩꯕ꯭ꯔꯥ
ꯑꯩ ꯃꯄꯥꯟꯗꯅꯦ ꯍꯨꯖꯤ